ꯍꯜꯂꯣ ꯎꯝ ꯇꯕ꯭ꯔꯣ ꯍꯜꯂꯣ ꯑꯣ ꯀꯦꯗꯧ
ꯇꯥꯏꯌꯦ ꯇꯥꯏꯌꯦ ꯁꯨꯝ ꯍꯤꯞꯄꯒ ꯂꯩꯌꯦ
ꯆꯥꯛ ꯆꯥꯔꯕꯣ
ꯑꯁ ꯉꯥꯡꯁꯦ ꯇꯥꯗ꯭ꯔꯣꯅ
ꯇꯥꯏꯌꯦ ꯑꯩ ꯅꯪꯅ ꯉꯥꯡꯕ ꯇꯥꯏꯌꯦ
ꯍꯥ
ꯅꯪ ꯇꯥꯗ꯭ꯔꯣ
ꯇꯥꯏꯌꯦ
ꯍꯜꯂꯣ ꯅꯪꯒꯤ ꯅꯦꯠ ꯋꯥꯛ ꯅꯨꯡꯉꯥꯏꯇꯕ ꯃꯥꯜꯂꯦ
ꯐꯥꯏꯚ ꯖꯤꯅꯦꯒꯦꯅ
ꯆꯥꯛ ꯆꯥꯔꯕꯣ
ꯆꯥꯗ꯭ꯔꯦꯗ ꯍ ꯌꯦꯟꯁꯥꯡ ꯆꯥꯛ ꯌꯦꯟꯁꯥꯡ ꯀꯟꯅ ꯊꯣꯡꯉꯦ ꯍꯧꯖꯤꯛ
ꯑꯣ ꯀꯔꯤ ꯍꯤꯟꯖꯥꯡꯅꯣ
ꯈꯪꯗꯦ ꯑꯗꯨꯕꯨꯗꯤ ꯏꯇꯩ ꯃꯅꯥ ꯊꯣꯡꯕꯅꯦ
ꯎꯝ ꯌꯦꯟꯖꯥꯡ ꯑꯍꯥꯎꯕ ꯃꯥꯜꯂꯤꯗ
ꯈꯪꯗꯦ ꯑꯩꯗꯤ ꯁꯨꯝ ꯀꯩꯅꯣꯗ ꯍꯤꯞ ꯀꯞꯄꯒ ꯂꯩꯌꯦ ꯀꯩ ꯌꯦꯟꯁꯥꯡꯅꯣꯗꯤ ꯌꯦꯡꯗ꯭ꯔꯤ ꯎ ꯅꯣꯏꯗꯤ ꯀ ꯌꯦꯟꯁꯥꯡ ꯊꯣꯡꯗꯣꯏꯅꯣ
ꯑꯩꯈꯣꯏꯁꯨ ꯌꯦꯟꯖꯥꯡ ꯊꯣꯡꯗꯩ ꯌꯦꯟꯖꯥꯡ ꯂꯧꯕ ꯆꯠꯈꯤꯕꯅꯦ
ꯑꯣ
ꯎ ꯃꯅꯥ ꯃꯁꯤꯡ ꯆꯥꯒꯗꯕ ꯑꯣꯏꯔꯝꯒꯅꯤ ꯏꯟꯖꯥꯡ ꯑꯇꯣꯞꯄ ꯂꯩꯇꯦ
ꯑꯗꯨꯅ ꯍꯣꯎꯕꯅꯦ
ꯎꯝ ꯀꯣꯂꯦꯖ ꯀꯥꯕ ꯂꯣꯏꯔꯕꯣ ꯀꯥꯔꯤꯕꯣ
ꯔꯣ
ꯍꯥ
ꯂꯣꯏꯔꯦ ꯂꯣꯏꯔꯦ
ꯂꯣꯏꯔꯦ
ꯑꯥ
ꯍꯟꯗꯛꯅ ꯂꯣꯏꯕ꯭ꯔꯣ ꯀꯔꯤ ꯃꯇꯝꯗ ꯂꯣꯏꯕ꯭ꯔꯣ
ꯅꯪꯅ ꯂꯣꯏꯕꯅꯦ ꯍꯣꯏ
ꯎꯝ
ꯏꯁ ꯋꯥꯏꯍꯦ
ꯀꯔꯤꯒꯤꯅꯣ
ꯑꯁ ꯈꯪꯗꯦꯗ ꯄꯩꯁꯥ ꯂꯩꯇꯕꯩꯔ ꯈꯪꯗꯦ ꯋꯥꯏ
ꯊꯕꯛ ꯁꯨꯋꯣꯅꯦ ꯑꯗꯨꯗꯤ
ꯊꯕꯛ ꯀꯟꯅ ꯊꯤꯔꯤ
ꯑꯣ ꯄ꯭ꯥꯔꯠ ꯇꯥꯏꯝ ꯖꯣꯞ ꯀꯨꯝꯕ ꯇꯧꯔꯣ
ꯄ꯭ꯥꯔꯠ ꯇꯥꯏꯝ ꯍꯣꯏ ꯊꯤꯔꯤꯌꯦ ꯍꯧꯖꯤꯛ
ꯑꯗꯨꯝ ꯇꯝꯄꯥꯛꯇ ꯂꯩꯕ꯭ꯔꯥ ꯆꯤꯡꯗ ꯂꯩꯕ꯭ꯔꯥ
ꯇꯝꯄꯥꯛꯅ ꯂꯩꯕꯅꯦ
ꯎꯝ
ꯅꯪꯗꯤ ꯀꯥꯏ ꯂꯩꯒꯦ
ꯑꯩꯁꯨ ꯇꯝ ꯄꯥꯛꯇ ꯂꯩ
ꯎꯝ
ꯆꯤꯡꯗ ꯆꯠꯄ
ꯀꯣꯂꯦꯖ ꯀꯃꯥꯏ ꯇꯧꯔꯤꯒꯦ
ꯇꯝꯕ ꯂꯣꯏꯔꯕꯣ ꯅꯠꯇ꯭ꯔꯒ
ꯎꯝ ꯂꯣꯏ ꯀꯣꯂꯦꯖ ꯀꯥꯕ ꯂꯣꯏꯔꯦ ꯀꯣꯂꯦꯖ ꯀꯥꯕ ꯂꯣꯏꯔꯦ
ꯎꯝ ꯐꯩ ꯐꯩ
ꯀꯨꯏꯔꯦꯗ ꯀꯣꯂꯦꯖ ꯂꯣꯏꯕꯗꯤ
ꯎꯝ
ꯀꯣꯂꯦꯖ ꯂꯣꯏꯔ ꯀꯔꯤꯁꯨ ꯇꯧꯗ꯭ꯔ ꯑꯗꯨꯝ ꯂꯩ ꯅꯪꯗꯤ ꯀꯔꯤ ꯇꯧꯒꯅꯤ ꯀꯣꯂꯦꯖ ꯂꯣꯏꯔꯦ ꯅꯪꯒꯤ ꯊꯕꯛ ꯑꯗꯨꯗꯥ ꯇꯧꯔꯣꯏꯗ꯭ꯔꯣ
ꯈꯪꯗ꯭ꯔꯤ ꯑꯩꯁꯨ ꯊꯤꯔꯤ ꯍꯧꯖꯤꯛ
ꯑꯩꯁ ꯊꯤꯕꯅꯤꯅꯦ
ꯎꯝ
ꯀꯣꯂꯦꯖꯇꯣ ꯀꯔꯤ ꯑꯦ ꯀꯔꯤ ꯀꯣꯂꯦꯖꯇ ꯀꯥꯕ꯭ꯔꯥ
ꯑꯩꯈꯣꯏꯔꯣꯝꯗ
ꯑꯣ
ꯑꯩꯈꯣꯏꯔꯣꯝꯗ ꯀꯥꯕꯅꯦ ꯑꯁ ꯈꯪꯗ꯭ꯔꯦꯗ
ꯍꯟ ꯍꯟꯗꯛꯅ ꯂꯣꯏꯕ ꯍꯥꯏꯕꯁꯦ ꯑꯦꯠ ꯁꯦꯝ ꯐꯥꯎꯔꯣ ꯅꯪ ꯑꯦꯠ ꯁꯦꯝ ꯐꯥꯎ ꯂꯣꯏꯕ꯭ꯔꯣ
ꯑꯦꯠ ꯁꯦꯝ ꯑꯦꯠ ꯁꯦꯝ ꯇꯧꯗꯦꯗ
ꯍꯟꯗꯛꯀꯤ ꯑꯦꯠ ꯁꯦꯝ ꯐꯥꯎ ꯂꯩꯕꯅꯤꯅꯦ ꯑꯗꯨꯗ ꯂꯩꯇꯕꯖꯥꯠꯂꯣ
ꯅꯤꯡꯗ꯭ꯔꯕꯀꯣ
ꯎꯝ
ꯇꯝꯅꯤꯡꯗ꯭ꯔꯕ ꯑꯗꯨꯒꯤ
ꯂꯣꯏꯁꯟꯕ ꯌꯥꯗ꯭ꯔꯣ ꯁꯥꯔꯇꯤꯐꯤꯀꯦꯠꯀꯤꯗꯃꯛ ꯈꯇ
ꯑꯁ ꯄꯥꯝꯗ꯭ꯔꯦ ꯃꯥꯁꯇꯔ ꯑꯃꯨꯛ ꯇꯝꯂꯔꯣꯏꯅ ꯈꯜꯂꯦꯕꯀꯣ ꯑꯗꯨꯒꯤ
ꯑꯣ ꯆꯍꯤ ꯀꯌꯥ ꯁꯨꯔꯒꯦ
ꯑꯩꯔꯣ
ꯑꯧ
ꯇ꯭ꯋꯦꯟꯇꯤ ꯐꯥꯏꯚ ꯇ꯭ꯋꯦꯟꯇꯤ ꯁꯤꯛ ꯁꯨꯔꯝꯃꯅꯤ ꯑꯦꯛꯖꯦꯛ ꯑꯦꯛꯖꯦꯛ ꯈꯪꯗ꯭ꯔꯦ ꯍꯥꯏꯁꯨ ꯇ꯭ꯋꯦꯟꯇꯤ ꯐꯥꯏꯚ ꯇ꯭ꯋꯦꯟꯇꯤ ꯁꯤꯛꯁ ꯔꯅꯤꯡ ꯁꯨꯔꯃꯅꯤ ꯇ꯭ꯋꯦꯟꯇꯤ ꯁꯤꯛꯁ ꯔꯅꯤꯡ ꯑꯣꯏꯔꯝꯒꯅꯤ ꯇ꯭ꯋꯦꯟꯇꯤ ꯐꯥꯏꯚ
ꯑꯗꯨꯗꯤ ꯑꯩꯈꯣꯏꯒꯤ ꯂꯦꯡꯒꯥꯅꯤꯅꯦ
ꯑꯣ ꯁꯨ ꯉꯔꯥꯡ ꯉ ꯉꯔꯥꯡ ꯉꯔꯥꯡ ꯗꯦꯠ ꯇ꯭ꯋꯦꯟꯇꯤ ꯁꯤꯛꯁꯀꯣ ꯑꯁ ꯉꯔꯥꯡꯗꯨ ꯉꯔꯥꯡꯗꯨꯅꯦ ꯑꯩꯒꯤ ꯀꯩꯅꯣꯝ ꯕꯥꯔꯗꯦꯗꯨ ꯀꯧꯍꯧꯗ꯭ꯔꯦ
ꯀꯔꯤꯒꯤꯅꯣ ꯇꯧꯕ ꯌꯥꯗ꯭ꯔꯣ
ꯑꯁ ꯄꯩꯁꯥ ꯂꯩꯇꯕꯅꯤꯅꯅꯦ ꯍꯧꯖꯤꯛꯀꯥꯟꯁꯦ ꯕꯥꯔꯗꯦ ꯇꯧꯕ ꯌꯥꯗ꯭ꯔꯦ
ꯑꯦ ꯑꯍꯟꯖꯨ ꯑꯣꯏꯔꯦꯗ ꯇꯧꯗꯕꯁꯨ ꯌꯥꯔꯦꯗ ꯑꯉꯥꯡꯁꯤꯡꯒꯤ ꯊꯝꯃꯨ ꯕꯔꯗꯦꯗꯤ ꯈꯣꯏ ꯑꯍꯟꯗꯤ ꯇꯧꯕ ꯌꯥꯗ꯭ꯔꯦ ꯑꯦ ꯌꯥꯝ ꯑꯉꯥꯡꯗꯤ ꯅꯠꯇ꯭ꯔꯦꯗ
ꯄꯩꯁꯥ ꯂꯩꯇꯕꯁꯦ ꯌꯥꯝ ꯋꯥꯏꯑꯕ
ꯑꯣ ꯋꯥꯕꯒꯤꯅꯤꯅꯦ ꯊꯕꯛ ꯃꯤꯅꯦ ꯊꯤꯅꯔꯤꯁꯦ
ꯎ ꯅꯪꯗꯤ ꯀꯩ ꯊꯕꯛ ꯇꯧꯋꯦ
ꯑꯩꯗꯤ ꯊꯕꯛ ꯇꯧꯗꯦ
ꯎꯝ ꯐꯩꯌꯦꯅ
ꯎꯝ ꯊꯕꯛ ꯇꯧꯗ꯭ꯔꯒ ꯑꯗꯨꯝ ꯂꯩ ꯅꯨꯡꯉꯥꯏꯔꯦ ꯅꯣꯏꯒꯤ ꯅꯣꯏꯒꯤ ꯐꯦꯃꯤꯂꯤ ꯃꯦꯝꯕꯔꯗꯤ ꯀꯌꯥꯔꯥ ꯑꯉꯥꯡ
ꯑꯩꯒꯤ ꯏꯌꯥꯝꯕꯒ ꯏꯕꯥꯅꯤ ꯈꯛꯇꯅꯦ
ꯎꯝ ꯌꯥꯝꯗꯦꯅꯦ ꯅꯨꯞ
ꯑꯅꯤ ꯑꯥ ꯅꯨꯄꯤ ꯌꯥꯎꯗ꯭ꯔꯦ ꯅꯨꯄꯤ ꯌꯥꯎꯗꯕꯒꯤ ꯏꯃꯥꯗꯣ ꯈꯔ ꯋꯥꯔꯦꯗꯀꯣ
ꯑꯣ
ꯄꯨꯁꯜꯂꯑꯣ ꯄꯨꯁꯜꯂꯣ ꯍꯥꯢꯕꯅꯦ ꯊꯤꯗ꯭ꯔꯤꯌꯦ ꯃꯥꯁꯨ
ꯑꯁ ꯊꯤꯔꯣ ꯍꯥꯢꯌꯣꯅꯦ ꯅꯨꯄꯤ ꯌꯥꯎꯗꯕꯩꯗꯨꯗꯤ ꯅꯪꯁꯨ ꯊꯤꯔꯣ
ꯎꯝ
ꯅꯪꯁꯨ ꯊꯤꯔꯣ ꯀꯩꯗꯧꯒꯤꯔꯣ ꯑꯁ ꯋꯥꯇ꯭ꯔꯦꯍꯦ ꯑꯁꯤ ꯆꯍꯤ ꯃꯇꯥꯡꯁꯤꯅꯤꯅꯦ ꯁꯥꯔꯤ ꯍꯥꯢꯅꯕꯗꯣ ꯉꯍꯥꯛ ꯂꯩꯒꯤ ꯁꯤꯕꯤꯒꯦ ꯑꯣꯜꯂꯅꯤ
ꯍꯦꯍꯦ ꯁꯥꯔ ꯄꯥꯈꯪ ꯁꯥꯔꯤꯒꯨꯝꯕꯗꯤ ꯑꯣꯢꯔꯣꯢꯗ
ꯏꯁ ꯑꯗꯨ ꯑꯣꯏꯈꯤꯅꯤꯅꯦ ꯃꯇꯝ ꯆꯥꯗ꯭ꯔꯗꯤ
ꯄꯩꯁꯥ ꯂꯩꯇꯕꯒꯤ ꯉꯥꯏꯔꯦꯅꯦ ꯍꯦꯛ ꯍꯦꯛ ꯄꯩꯁꯥ ꯂꯩꯔꯒꯦ
ꯄꯩꯁꯥ ꯂꯩꯗꯤ ꯅꯨꯄꯤ ꯊꯤꯔꯅꯤ꯫
ꯎꯝ ꯄꯩꯁꯥ ꯂꯩꯔꯗꯤ ꯑꯃꯨꯛ ꯅꯨ ꯑꯃꯨꯛ ꯅꯨꯄꯤꯕꯨ ꯀꯩꯅꯣ ꯇꯧꯔꯅꯤ ꯑꯃꯨꯛ ꯁꯥꯔꯁ ꯇꯧꯔꯅꯤꯀꯣ꯫
ꯎꯝ꯫
ꯑꯗꯨ ꯃꯇꯨꯡꯗ꯫ ꯂꯩ ꯐꯪꯉꯗꯤ ꯐꯪꯉꯗꯤ ꯍꯥꯏꯕꯅꯤꯀꯣ ꯐꯪꯗ꯭ꯔꯗꯤ꯫ ꯑꯗꯨꯝ ꯇꯣꯛꯑꯦ꯫
ꯐꯪꯉꯗꯤ ꯐꯪꯉꯦ ꯐꯪꯗ꯭ꯔꯗꯤ ꯑꯗꯨꯝ ꯇꯣꯛꯑꯦ꯫
ꯎꯝ꯫
ꯑꯁ ꯌꯥꯏ ꯅꯪꯒꯤ ꯋꯥꯁꯨ꯫ ꯕꯦꯔꯅꯤꯅꯤ
ꯎꯝ꯫ ꯀꯩ ꯂꯩꯒꯦ ꯅꯪꯗꯤ꯫
ꯎꯝ ꯑꯩꯁꯨ ꯑꯗꯨꯝ ꯇꯣꯝꯄꯥꯛꯇ ꯂꯩ꯫
ꯎꯝ꯫
ꯇꯝꯄꯥꯛꯇ ꯂꯣꯏꯅ ꯂꯩꯔꯦ ꯋꯦꯁꯇꯅꯤ꯫
ꯋꯦꯁꯗ꯫
ꯑꯦ ꯏꯁ ꯁꯤꯡꯃ ꯃꯥꯂ ꯂꯩ ꯏꯁꯅꯦ ꯏꯁꯅꯤ
ꯎꯝ꯫ ꯋꯦꯁ ꯍꯥꯏꯔ ꯍꯥꯏꯔꯗꯤ ꯑꯩꯁꯨ ꯑꯩꯁꯨ ꯋꯦꯁꯇ ꯂꯩꯌꯦ ꯀꯇꯥꯔꯗꯀꯣ꯫
ꯑꯣ꯫
ꯏꯌꯥꯝꯕꯒꯤ ꯀꯣꯇꯥꯔꯗ ꯂꯩꯌꯦ꯫
ꯑꯁ ꯐꯩꯅꯦ ꯅꯌꯥꯝꯕꯗꯤ ꯊꯕꯛ ꯁꯨꯏꯅꯦ ꯑꯗꯨꯗꯤ꯫
ꯑꯁ ꯈꯪꯗꯦꯗ
ꯈꯪꯉꯣꯍꯦ ꯅꯪꯅ ꯈꯪꯗꯦ ꯉꯥꯛꯇ ꯍꯥꯏꯌꯦ ꯀꯩꯒꯤ ꯈꯪꯗꯕ꯭ꯔꯣ꯫ ꯀꯩꯒꯤ ꯈꯪꯗꯕ꯭ꯔꯅꯦ
ꯁꯥꯂ ꯑꯁ ꯒꯦꯝ ꯁꯥꯅꯥꯔꯤꯅꯤ ꯍꯧꯖꯤꯛ ꯐꯣꯟ ꯇꯧꯔꯒ꯫
ꯎꯝ꯫ ꯀꯔꯤꯒꯦꯝ ꯁꯥꯟꯅꯕ꯭ꯔꯣ꯫
ꯕꯣꯕꯥ ꯂꯤꯏꯖꯦꯟ
ꯎꯁ ꯌꯥꯏꯌꯦ ꯅꯪꯁꯨ
ꯁꯨꯝ ꯃꯇꯝ ꯀꯩꯅꯣ ꯇꯧꯕꯒꯤ ꯑꯣꯏꯅꯀꯣ꯫
ꯎꯝ꯫
ꯁꯨꯝ ꯁꯅꯥꯃꯤꯅꯗ꯫
ꯕꯅꯤ ꯅꯨꯡꯉꯥꯏꯕꯅꯦ ꯒꯦꯝ ꯅꯩꯒꯤ ꯅꯌꯥꯝꯕꯗꯣ ꯅꯨꯄꯤ ꯊꯤꯍꯜꯂꯣ꯫ ꯑꯩꯗꯤ ꯁꯥꯟꯅꯗ꯭ꯔꯦꯗ ꯍꯥꯟꯅꯗꯤ ꯁꯥꯟꯅꯩ ꯑꯗꯣ ꯍꯧꯖꯤꯛ꯫ ꯇꯤ ꯁꯥꯟꯅꯕ ꯂꯦꯞꯈ꯭ꯔꯦ꯫ ꯍꯥꯟꯗꯤ ꯌꯥꯝ ꯁꯥꯟꯅꯕꯅꯤ
ꯑꯩꯁꯨ ꯁꯤ ꯁꯤꯖꯥꯟ ꯂꯣꯏꯔꯗꯤ ꯂꯦꯞꯑꯒꯦ ꯁꯥꯟꯅ ꯑꯃꯨꯛ ꯁꯥꯟꯅꯔꯔꯣꯏ
ꯑꯣ꯫
ꯕꯣꯜ ꯌꯦꯡꯕꯔꯣ ꯅꯣꯏ꯫
ꯕꯣꯜꯁꯦ ꯍꯥꯏꯗꯤ꯫ ꯌꯦꯡꯕꯨꯗꯤ ꯌꯦꯡꯉꯦ ꯑꯗꯨꯝ ꯄꯣꯔꯇꯨꯒꯜꯒꯨꯝꯕ ꯊꯣꯛꯄ ꯑꯗ‌ꯣ ꯑꯔꯖꯦꯟꯇꯤꯅꯥꯒ ꯃ‌ꯣꯏ ꯈꯛꯇ ꯌꯦꯡꯉ‌ꯦ ꯑꯇꯣꯞꯄꯗꯤ ꯌꯦꯡꯗꯦ
ꯄꯨꯡ ꯄꯨꯡ ꯃꯉꯥꯗ ꯂꯩꯕꯅꯤ
ꯑꯌꯨꯛꯀꯤꯔꯣ
ꯎꯝ
ꯑꯁ ꯌꯦꯡꯕ ꯉꯝꯃꯣꯏꯅꯦ ꯑꯌꯨꯛ ꯉꯟꯇꯥꯗꯤ ꯀꯅꯥꯅ ꯇꯨꯝꯗꯕꯤꯗ
ꯆꯔꯁ ꯆꯔꯁ ꯆꯠꯀꯗ꯭ꯔꯣ
ꯍꯌꯦꯡꯔꯣ
ꯎꯝ
ꯎꯝ ꯆꯠꯄ ꯌꯥꯏ ꯆꯠꯇꯕ ꯌꯥꯏ
ꯆꯠꯂ‌ꯣꯅ‌ꯦ ꯀꯩꯅ‌ꯣ
ꯎꯝ ꯑꯗꯨ ꯌꯦꯡꯕ ꯇꯥꯔꯦ ꯆꯠꯄ ꯃꯇꯝ ꯂꯩꯔꯗꯤ ꯆꯠꯀꯅꯤ ꯃꯇꯝꯗꯣ ꯎꯝ ꯀꯩꯅꯣ ꯇꯧꯔꯗꯤ ꯆꯠꯂꯣꯏ
ꯅꯪꯗꯤ ꯆꯠꯀꯦꯔꯣ
ꯍꯣꯏ ꯆꯠꯀꯅꯤ ꯑꯩꯈꯣꯏ ꯀꯩꯅꯣꯗ ꯆꯥꯔꯖ ꯂꯩꯌꯦꯕ ꯑꯗꯨꯗ ꯆꯠꯀꯅꯤ
ꯑꯣ ꯆꯠꯂꯣ ꯆꯠꯂꯣ ꯆꯠꯄ ꯌꯥꯕꯗꯗꯤ ꯆꯠꯀꯗꯕꯅꯦ
ꯎꯝ
ꯑꯃꯨꯛ ꯍꯜꯂꯛꯑꯕꯣ ꯏꯟꯁꯥꯡ ꯄꯨꯔꯛꯑꯕꯣ
ꯂꯥꯛꯇ꯭ꯔꯤꯗ
ꯀꯌꯥꯝ ꯀꯨꯏ ꯗ‌ꯣꯏꯅꯣ
ꯈꯪꯗꯦ ꯃꯣꯏ ꯏꯟꯁꯥꯡ ꯂꯧꯕ ꯃꯐꯝꯗꯣ ꯌꯥꯝ ꯂꯥꯞꯄꯅꯤ ꯌꯥꯝ ꯂꯥꯞꯄꯗꯤ ꯅꯠꯇꯦ ꯈꯔ ꯂꯥꯞꯄꯦ
ꯑꯣ ꯑꯣ ꯑ ꯑ
ꯂꯥꯛꯄꯨꯗꯤ ꯂꯥꯛꯑ ꯅꯤ
ꯎꯝ
ꯃꯣꯏ ꯂꯥꯛꯑꯗꯤ ꯊꯣꯡꯉꯅꯤ ꯃꯣꯏꯅ ꯑꯩꯗꯤ ꯊꯣꯡꯉꯔ‌ꯣꯏ ꯆꯥꯛ ꯏꯦꯟꯁꯥꯡ ꯊꯣꯡꯕ ꯇꯜꯂꯦ
ꯇꯟꯒꯅꯨ ꯇꯟꯒꯅꯨ ꯅꯣꯏꯅ ꯇꯜꯂꯗꯤ ꯑꯩꯈꯣꯏꯗꯤ ꯀꯃꯥꯏꯅ ꯇꯧꯅꯤ
ꯑꯦ ꯅꯪ ꯅꯌꯥꯝꯕ ꯅꯨꯄꯤ ꯊꯤꯗꯦ ꯍꯥꯏꯔꯒ ꯅꯇꯩꯃꯅ ꯆꯥꯛ ꯊꯣꯡꯉꯤ ꯍꯥꯏ ꯀꯃꯥꯏꯅ ꯇꯧꯕ꯭ꯔꯣ
ꯑꯁ ꯑꯗꯨꯅꯤ ꯀꯩꯅꯣꯅꯦ
ꯀꯅꯥ
ꯍꯥ
ꯈꯔ ꯑꯗꯨꯗꯤ ꯀꯩꯅꯣꯅꯦꯌ‌ꯦ
ꯁꯤꯒ꯭ꯔꯦ ꯑꯣ ꯐꯔꯦ ꯐꯔꯦ ꯑꯗꯨꯝ ꯄꯥꯎ ꯐꯥꯎꯅꯔꯁ‌ꯦꯀꯣ ꯑꯗꯨꯗꯤ
ꯎꯝ
ꯎꯝ ꯐꯔꯦ ꯐꯔꯦ
ꯎꯝ
ꯀꯩ